ꯑ
ꯋꯥꯔꯤ ꯅꯨꯡꯉꯥꯏꯕ ꯑꯩ ꯅꯪ ꯊꯝꯈ꯭ꯔꯁꯨ ꯑꯗꯨꯝ ꯁꯥꯔ ꯂꯩꯕꯅꯤ ꯈꯪꯕ꯭ꯔꯥ
ꯍ ꯑꯩ ꯅꯪ ꯊꯝꯃꯦ ꯈꯪꯗꯦꯕ ꯌꯦꯡꯔꯛꯄꯗ ꯇꯥꯕ꯭ꯔꯣꯇꯧꯔ ꯂꯩꯔꯝꯗꯕꯗꯨꯗ
ꯅꯣꯛꯅꯤꯡꯉꯦ
ꯑꯗꯨꯅꯤ
ꯊꯨꯅ ꯇꯥꯏ ꯃꯇꯝꯁꯦ ꯁꯨꯃꯥꯏꯅ ꯋꯥꯔꯤ ꯅꯨꯡꯉꯥꯏꯔꯗꯤꯀꯣ ꯃꯇꯝ ꯆꯠꯄ ꯈꯪꯗꯦꯕ ꯃꯤ ꯈꯔꯗꯤ ꯑꯩꯈꯣꯏꯅ ꯍꯥꯏꯕ ꯈꯛꯇ ꯍꯣꯏ ꯍꯣꯏ ꯍꯥꯏꯕ ꯑꯃ ꯂꯩꯅꯀꯣ
ꯀꯑꯦ ꯏꯃꯥꯟꯅꯕꯤ ꯏꯃꯥꯟꯅꯕꯤ ꯑꯃ ꯆꯤꯡꯗ ꯂꯩꯕ ꯏꯃꯥꯟꯅꯕꯤ ꯑꯃ ꯂꯩꯌꯦꯕꯀꯣ ꯑꯩꯈꯣꯏꯒꯤꯁꯨ ꯋꯥꯔꯤ ꯃꯥꯟ ꯗꯤ ꯋꯥꯔꯤ ꯁꯥꯟꯅꯁꯦꯅꯗꯤ ꯑꯗꯨꯝ ꯊꯥꯔꯛꯄ ꯍꯥꯏꯗꯤ ꯃꯥꯅ ꯍꯥꯏꯔꯕꯅ ꯑꯩꯁꯨ ꯂꯨꯅ ꯇꯤꯟꯅꯕ ꯏꯃꯥꯟꯅꯕꯤ ꯍꯥꯏ ꯀꯧꯔꯨꯔꯕꯅꯤꯅ ꯇꯧꯗ꯭ꯔꯗꯤ ꯌꯥꯗꯦꯅ
ꯎꯝ
ꯃꯥꯅ ꯋꯥ ꯉꯥꯡꯉꯣꯏ ꯑꯩꯅ ꯉꯥꯡꯕ ꯈꯛꯇ ꯑꯥꯔꯠ ꯆꯁꯤꯡꯗ ꯂꯩꯔꯔꯕ ꯑꯩꯈꯣꯏ ꯑꯗꯨꯝ ꯉꯥꯛꯇ ꯇꯧꯕꯒꯤ ꯆꯤꯡꯗ ꯂꯩ ꯀꯥꯟꯗꯁꯨ ꯀꯣ ꯏꯁꯩ ꯇꯝꯕꯗ ꯆꯠꯄ ꯑꯣꯏꯔ ꯔꯣ ꯀꯔꯤꯗ ꯇꯧꯕ ꯑꯣꯏꯔꯣ ꯃꯥꯁꯦ ꯋꯥ ꯄꯥꯛ ꯉꯥꯡꯗꯦꯕ ꯑꯗꯨꯒꯤ ꯑꯩꯈꯣꯏꯒꯤ ꯏꯁꯩ ꯇꯝꯕꯤꯕ ꯑꯣꯖꯥ ꯍꯥꯏ ꯇꯥꯔꯦꯀꯣ ꯃꯥꯅ ꯅꯪ ꯃꯥꯒꯁꯦ ꯇꯅꯕꯁꯦ ꯄꯥꯛꯇꯦ ꯑꯃꯅ ꯄ꯭ꯔꯦ ꯄ꯭ꯔꯦ ꯄ꯭ꯔꯦꯞ ꯄ꯭ꯔꯦꯞ ꯇꯧꯔ ꯂꯩ ꯑꯃꯅ ꯇꯨꯃꯤꯟꯅ ꯅꯣꯏ ꯀꯃꯥꯏꯅ ꯇꯤꯟꯅꯔꯤꯅꯣ ꯀꯃꯥꯏꯅ ꯆꯠꯅꯔꯤꯅꯣ ꯍꯥꯏꯌꯦ ꯑꯩꯗꯤ ꯑꯗꯨꯃꯥꯏꯅ ꯍꯥꯏꯕ ꯑꯣꯖꯥꯗ ꯑꯦ ꯃꯥꯗꯤ ꯃꯍꯧꯁꯥ ꯋꯥ ꯉꯥꯡꯗꯦ ꯑꯩꯅ ꯉꯥꯡꯕꯗ ꯎꯝ ꯎꯝꯗꯧꯔ ꯑꯗꯨꯝ ꯂꯝꯕꯤꯗ ꯆꯠꯂꯦꯔ ꯅꯣꯛꯄꯁꯤꯗꯤ
ꯇꯧꯋꯦ ꯑꯃ ꯑꯆꯦ ꯑꯃ ꯉꯥꯡꯗꯦ ꯑꯩ ꯏꯊꯟꯗ ꯂꯝꯕꯤꯁꯤꯃꯨꯛ ꯁꯥꯡꯕ ꯑꯩꯈꯣꯏꯅ ꯑꯗꯨꯝ ꯆꯠꯂꯤꯁꯦ ꯏꯁꯦꯀꯣ ꯑꯉꯥꯡꯗ ꯅꯣꯡꯃꯁꯨ ꯊꯔꯣꯏ ꯈꯨꯟꯕ ꯆꯠꯂꯦꯕ
ꯑꯝ
ꯊꯔꯣꯏ ꯈꯨꯟꯕ ꯆꯠꯂꯒ ꯐꯔꯣꯏꯒꯤ ꯃꯐꯝꯗ ꯋꯥꯔꯤ ꯑꯃ ꯑꯃ ꯐꯥꯎ ꯄꯟꯗꯦ ꯑꯩꯅ ꯉꯥꯡꯕꯗ ꯎꯝ ꯍꯣꯏ ꯎꯝ ꯍꯣꯏ ꯇꯧꯔ ꯌꯨꯝ ꯍꯜꯂꯥꯛꯄꯅꯦ
ꯑꯣ
ꯖꯥꯠ ꯖꯥꯠꯅꯦ
ꯖꯠ ꯖꯠꯅꯦ ꯅꯣꯛꯅꯤꯡꯉꯤꯍꯦ ꯌꯥꯝ ꯁꯥꯕ꯭ꯔꯥ ꯅꯣꯏ ꯂꯩꯐꯝꯗꯣ
ꯀꯥ ꯍꯦꯟꯅꯗꯤ ꯁꯥꯗꯗꯨ ꯍꯛꯆꯥꯡꯗꯣ ꯅꯞ ꯅꯞ ꯂꯥꯎꯔꯛꯑꯒ ꯁꯥꯕꯗꯣ ꯑꯗꯨꯃꯥꯏꯅ ꯑꯣꯏꯌꯦꯕ
ꯁꯤꯗꯗꯤ ꯃꯄꯥꯟ ꯊꯣꯛꯂꯤꯁꯤꯗꯁꯨ ꯌꯥꯝ ꯁꯥꯏꯌꯦ ꯃꯅꯨꯡꯗ ꯂꯩꯔꯗꯤꯀꯣ ꯑꯗꯨꯝ ꯁꯥꯗꯦꯕ ꯃꯄꯥꯟꯗ ꯍꯦꯛ ꯊꯣꯛꯑꯗꯤ ꯑꯁ ꯌꯥꯔꯦ ꯁꯥꯃꯟꯕꯗꯣ ꯅꯣꯡ ꯇꯥꯔꯗꯤ ꯈꯔ ꯅꯨꯡꯉꯥꯏ
ꯍꯣꯏ ꯁꯥꯕꯁꯦ ꯆꯨꯝꯅ ꯁꯥꯕ ꯑꯃ ꯂꯩꯌꯦꯀꯣ ꯆꯨꯝꯅꯕꯨ ꯁꯥꯈ꯭ꯔꯗꯤ ꯅꯨꯡꯉꯥꯏꯌꯦꯕ ꯑꯩꯅ ꯂꯩꯐꯝ ꯃꯐꯝꯒꯤ ꯈꯨꯠꯁꯥꯁꯤꯅ ꯍꯛꯆꯥꯡꯗꯣ ꯅꯞ ꯅꯞ ꯇꯥꯎꯔꯒ ꯁꯥꯕꯗꯣ ꯈꯪꯉꯦꯀꯣ
ꯎꯝ
ꯅꯠꯇꯕꯤꯗ ꯍꯣꯏ ꯏꯆꯝ ꯆꯝꯅ ꯁꯥꯔꯗꯤ ꯈꯥꯡꯒꯦꯕ
ꯎꯝ
ꯃꯣꯏꯒꯤ ꯈꯨꯠꯁꯥꯁꯤꯅ ꯃꯣꯠꯄꯒꯤ ꯇꯥꯏꯞꯇ ꯅꯞ ꯀꯞꯄꯒ ꯂꯩꯕꯗꯣ ꯑꯩ ꯉꯁꯤꯒꯤ ꯑꯍꯨꯝ ꯂꯛ ꯏꯔꯨꯈ꯭ꯔꯦ
ꯎꯝ ꯎ ꯄꯥꯏ ꯂꯩꯇꯅꯀꯣ ꯃꯁꯥ ꯃꯁꯥꯒꯤ ꯂꯩꯐꯝꯅ ꯂꯩꯕꯅꯤꯅ ꯁꯥꯕ ꯃꯐꯝꯗ ꯂꯩꯔꯗꯤ ꯁꯨꯃꯥꯏꯅ ꯇꯧ
ꯍꯣꯏ ꯇꯧ ꯎꯄꯥꯏ ꯂꯩꯇ ꯎꯐ ꯑꯩꯗꯤ ꯅꯍꯥꯟ ꯇꯝꯄꯥꯛꯇ ꯂꯩ ꯑꯩꯅ ꯇ꯭ꯔꯦꯟꯅꯤꯡ ꯇꯧꯕ ꯃꯇꯝꯗ ꯑꯩꯈꯣꯏꯒꯤ ꯍꯣꯁꯇꯦꯜꯒꯤꯗꯣ ꯏꯃꯥꯟꯅꯕꯁꯤꯡ ꯏꯃꯥꯟꯅꯕꯤꯁꯤꯡꯁꯦ ꯐꯦꯟ ꯌꯥꯝ ꯊꯥꯒꯜꯂꯦꯕ
ꯎꯝ
ꯑꯗꯨꯝ ꯐꯦꯟꯊꯥꯔꯦ ꯑꯩꯁꯦ ꯀꯣꯗꯣ ꯑꯃꯝ ꯉꯥꯎꯕꯅꯦꯕꯀꯣ ꯑꯗꯨ ꯑꯁꯤꯃ ꯄꯥꯟꯊꯣꯛ ꯃꯄꯥꯟ ꯂꯝꯗ ꯂꯩꯔꯒ ꯁꯥꯏ ꯍꯥꯏꯅ ꯐꯦꯟꯍꯨꯝꯕꯁꯨ ꯀꯣꯛ ꯉꯥꯎꯕ ꯇꯣꯛꯈ꯭ꯔꯦ ꯀꯃꯥꯏꯅ ꯇꯧꯅꯣ ꯈꯪꯗꯦ ꯐꯥꯒꯤ ꯏꯃꯥꯟꯅꯕꯤꯖꯤꯡꯖꯦ ꯐꯥꯒꯤ ꯇꯧꯔꯒ ꯑꯩꯉꯣꯟꯗ ꯅꯪ ꯑꯁꯤꯗ ꯐꯦꯟ ꯁꯥꯏꯌꯦ ꯁꯥꯌꯦ ꯁꯥꯏꯌꯦ ꯃꯄꯥꯟꯂꯣꯝꯗ ꯊꯣꯛꯄ ꯀꯥꯟꯗ ꯅꯪ ꯐꯦꯟ ꯍꯨꯝꯗꯕꯤꯗ ꯂꯩꯕ ꯉꯝꯃꯣꯏ ꯅꯪ ꯑꯗꯨꯝ ꯀꯣꯛ ꯉꯥꯎꯔ ꯂꯩ ꯇꯥꯔꯦꯅꯦ ꯍꯥꯏꯔꯛꯄꯅꯦꯕ
ꯑꯥ
ꯃ ꯄꯥꯟꯂꯣꯝꯗ ꯊꯣꯛꯑꯒ ꯐꯦꯟ ꯑꯗꯨꯝ ꯍꯨꯝꯕ ꯀꯣꯛ ꯉꯥꯎꯗꯦ ꯀꯃꯥꯏꯅ ꯇꯧꯅꯣ ꯈꯪꯗꯦ ꯑꯩꯁꯨ
ꯍꯥꯏꯕꯗꯤ ꯃꯐꯝ ꯃꯐꯝꯗ ꯂꯩꯕ ꯀꯥꯟꯗ ꯁꯥꯕ ꯍꯦꯟ ꯃꯥꯟꯅ ꯀꯥꯟꯗꯀꯣ ꯑꯗꯨꯝ ꯑꯣꯏꯕꯒꯤꯅꯦ ꯍꯥꯏꯕꯗꯤ ꯑꯩꯈꯣꯏꯗꯗꯤ ꯑꯁꯤꯔꯣꯝꯗꯗꯤ ꯐꯦꯟ ꯄꯥꯛ ꯁꯤꯖꯤꯟꯅꯗ꯭ꯔꯁꯨ ꯌꯥꯏ ꯀꯩꯅꯒꯣ ꯃꯄꯥꯟꯗ ꯆꯠꯂꯗꯤ ꯋꯥꯟꯁ ꯑꯗꯨ ꯉꯝꯗꯦꯕ ꯁꯥꯃꯟꯕꯗꯨꯗ
ꯑꯗꯨꯅꯦ ꯃꯤꯅꯤꯠ ꯑꯃ ꯑꯅꯤ ꯃꯩ ꯃꯨꯠꯄꯁꯤꯗꯤ ꯑꯁ ꯎꯄꯥꯏ ꯂꯩꯇꯦ ꯃꯤꯠ ꯄꯥꯡꯊꯣꯔꯛꯄꯅꯦ ꯇꯨꯝꯃꯒ ꯂꯩꯔꯝꯕꯗꯣ
ꯑꯗꯨꯃꯥꯏꯅ ꯈꯔ ꯇꯧꯔꯛꯈꯤꯅꯤ
ꯑꯩ ꯈꯥꯡꯕ ꯍꯩꯇꯕꯒꯤ ꯑꯁꯤꯒꯤ ꯊꯥ ꯂꯣꯏꯔꯝꯗꯥꯏꯗ ꯑꯃꯨꯛ ꯊꯣꯛꯈ꯭ꯔꯁꯤꯔꯥ ꯈꯜꯂꯤꯅꯦ
ꯎꯝ ꯍꯣꯏ ꯃꯤ ꯈꯔꯗꯤ ꯁꯥꯖ ꯃꯐꯝ ꯃꯐꯝꯗ ꯂꯩꯕ ꯍꯩꯇꯕ ꯑꯁꯤꯒꯨꯝꯕꯁꯨ ꯌꯥꯝ ꯂꯩꯕꯅꯦ
ꯑꯩꯅ ꯁꯥꯏꯍꯦ ꯁꯥꯏꯌꯦ ꯍꯥꯏꯔꯒ ꯏꯆꯦꯅꯗꯤ ꯑꯁꯤꯗꯤ ꯀꯩꯁꯨ ꯅꯠꯇꯦ ꯁꯥꯔꯛꯈꯤꯅꯤ ꯍꯥꯏꯌꯦꯕ ꯑꯗꯨ ꯁꯥꯔꯛꯈꯤꯅꯤ ꯍꯥꯏꯕꯅꯤꯅ ꯁꯥꯔꯛꯇ꯭ꯔꯤꯉꯩꯗ ꯆꯠ ꯇꯥꯕ
ꯑꯩꯗꯤ ꯁꯥꯕ ꯃꯐꯝꯗꯗꯤ ꯑꯩꯒꯤꯗꯤ ꯑꯗꯨꯝ ꯂꯩꯕ ꯌꯥꯏ ꯏꯪꯕꯒꯤ ꯃꯐꯝꯗꯒꯤ ꯍꯦꯟꯅꯀꯣ ꯑꯩꯗꯤ ꯁꯥꯕ ꯈꯔ ꯄꯥꯝꯃꯦꯕ ꯑꯗꯨꯒꯤ
ꯑꯩꯗꯤ ꯈꯪꯗꯦ ꯁꯥꯕꯅꯗꯤ ꯑꯩ ꯁꯥꯥꯕꯗꯤ ꯁꯨꯛꯂꯩ ꯂꯩꯕ ꯉꯝꯗ꯭ꯔꯦ ꯏꯁꯥꯗ ꯌꯥꯝꯅ ꯍꯩꯅꯗ꯭ꯔꯦ
ꯂꯩꯔꯛꯇꯕꯅꯤꯅꯀꯣ ꯑꯗꯨꯒꯤ
ꯍꯣꯏ
ꯑꯩꯈꯣꯏꯗꯤ ꯁꯥꯕ ꯃꯐꯝꯗꯒꯤ ꯆꯥꯎꯔꯛꯄꯅꯤꯅ ꯑꯗꯨꯝ ꯁꯥꯕꯗꯣ ꯑꯩꯗꯤ ꯑꯦꯗꯖꯁ ꯇꯧꯕ ꯌꯥꯏꯕ ꯅꯨꯡꯉꯥꯏꯕ
ꯑ ꯑ ꯑꯗꯨ ꯑꯣꯏꯕꯒꯤ ꯑꯣꯏꯔꯝꯅꯤ ꯑꯩꯗꯤ ꯆꯤꯡꯗ ꯉꯥꯛꯇ ꯂꯩꯔꯛꯄꯅꯤꯅꯀꯣ ꯆꯤꯡꯗꯗꯤ ꯁꯥꯗꯦꯅ
ꯍꯣꯏ ꯆꯤꯡꯒꯤꯗꯤ ꯑꯁ ꯂꯩꯕ ꯌꯥꯝ ꯅꯨꯡꯉꯥꯏꯗ ꯌꯨꯝ ꯅꯤꯡꯁꯤꯡꯉꯛꯑꯦ ꯃꯔꯛ ꯃꯔꯛꯇ ꯑꯗꯨꯕꯨ ꯑꯁ ꯎꯄꯥꯏ ꯂꯩꯇꯦ
ꯂꯩꯕ ꯏꯁꯥꯅ ꯄꯨꯕ ꯉꯝꯗꯦꯕ ꯈꯨꯠꯁꯥꯁꯤꯗꯤ
ꯍꯣꯏ ꯉꯁꯥꯏ ꯑꯩ ꯅꯨꯄꯥ ꯑꯃꯗ ꯀꯣꯜ ꯇꯧꯕꯀꯣ ꯅꯣꯛꯅꯤꯡꯕꯗꯣ ꯇꯧꯔꯒ ꯑꯩꯅ ꯐꯥꯒꯤ ꯇꯧꯔꯒ ꯅꯨꯄꯥ ꯅꯨꯄꯤ ꯀꯥꯏꯕꯁꯨ ꯌꯥꯝ ꯋꯥꯏꯀꯣ ꯍꯥꯏꯅ ꯑꯩꯅ ꯍꯥꯏꯕꯤꯕ
ꯑ ꯑ ꯋꯥꯔꯤꯗꯣ
ꯑꯗꯨ ꯃꯥꯜꯂꯦ ꯍꯣꯏ ꯄꯥꯟꯕ ꯃꯥꯜꯂꯦꯕ ꯑꯩꯗꯤ ꯈꯪꯗꯕꯀꯣ
ꯍꯣꯏ
ꯅꯛꯅꯤꯡꯕꯗ ꯑꯗꯨ ꯋꯥꯔꯤꯗ ꯇꯣꯛꯂꯁꯦ ꯑꯩ ꯊꯋꯥꯏ ꯌꯥꯝ ꯅꯨꯡꯉꯥꯏꯇꯦ ꯑꯩꯒꯤ ꯑꯦꯛꯁꯇ ꯅꯤꯡꯁꯤꯡꯂꯛꯑꯦ ꯀꯥꯏꯅ ꯑꯩꯅ ꯑꯣꯍꯣ ꯑꯗꯨꯗꯤ ꯋꯥꯔꯤꯗꯣ ꯑꯃ ꯁꯥꯟꯅꯔꯁꯤꯀꯣ ꯍꯥꯏꯅ ꯃꯥꯗꯣ ꯋꯥꯆꯦꯞꯇ ꯇꯦꯛꯁ ꯊꯥꯔꯛꯄ ꯑꯁ ꯋꯥꯔꯤꯗꯣ ꯌꯥꯝꯅ ꯅꯨꯡꯉꯥꯏꯇꯦ ꯀꯥꯏꯅꯀꯣ ꯑꯩ ꯋꯥꯈꯜ ꯌꯥꯝ ꯀꯔꯤ ꯍꯥꯏꯁꯤꯔꯥ ꯋꯥꯈꯜ ꯌꯥꯝ ꯅꯨꯡꯉꯥꯏꯇꯦ ꯑꯩꯕꯗ ꯍꯣꯏ ꯋꯥꯈꯜ ꯁꯣꯜꯂꯦ ꯍꯥꯏꯕꯗꯣ ꯑꯩꯅ ꯅꯣꯛꯄꯤꯕ ꯑꯗꯨꯗꯒꯤ ꯈꯔ ꯑꯍꯦꯟꯕ ꯋꯥꯔꯤ ꯈꯔ ꯂꯥꯛ ꯈꯤꯅꯦ ꯑꯅ ꯍꯥꯏꯕꯤꯕ ꯃꯥꯗ ꯅꯣꯛꯅ ꯂꯩ
ꯈꯪꯗꯦ ꯑꯩꯗꯤ ꯍꯣꯏ ꯅꯨꯡꯁꯤꯅꯕꯁꯦ ꯑꯁꯦꯡꯕꯒꯤ ꯋꯥꯗꯤ ꯋꯥꯕꯁꯦ ꯃꯈꯜ ꯂꯩꯑꯦꯕ
ꯇꯣꯉꯥꯟꯅ ꯋꯥꯏ ꯍꯥꯏꯕꯗꯨꯅꯦ ꯅꯨꯡꯁꯤꯅꯕ ꯂꯩꯕꯁꯦ ꯅꯨꯄꯥꯅ ꯑꯩꯈꯣꯏꯕꯨ ꯐ
ꯑꯗꯨꯒꯤ ꯑꯗꯨꯒꯤ ꯋꯥꯕꯒ ꯍꯧꯖꯤꯛ ꯑꯩꯈꯣꯏ ꯏꯃꯨꯡꯗ ꯅꯨꯡꯉꯥꯏꯇꯕ ꯀꯥꯟꯗ ꯋꯥꯕꯒ ꯌꯥꯝ
ꯈꯦꯅꯕꯅꯦ ꯈꯦꯅꯕꯅꯦ ꯄꯥꯈꯪ ꯀꯥꯏꯅꯕ ꯑꯩꯒꯤ ꯈꯨꯠꯋꯥꯗ ꯍꯦꯟꯅ ꯋꯥꯕꯅꯦ ꯍꯥꯏꯕꯗꯤ ꯑꯩꯈꯣꯏꯁꯨ ꯅꯨꯡꯁꯤꯕꯤꯕꯅꯤꯅꯀꯣ
ꯍꯣꯏ ꯅꯪꯁꯨ ꯑꯕ ꯐꯪꯉꯕꯣ
ꯑꯁ ꯑꯩꯗꯤ ꯐꯪꯉꯦꯅ ꯍꯣꯏ ꯑꯩꯅ ꯍꯦꯛ ꯅꯨꯡꯁꯤ ꯅꯨꯡꯁꯤ ꯀꯤꯟꯅꯔꯒꯦ ꯍꯥꯏꯅ ꯈꯨꯟꯕ ꯅꯨꯄꯥꯗꯣ
ꯑꯥ
ꯎꯝ ꯃꯤꯠ ꯌꯥꯝꯌꯥꯝꯕ ꯉꯛꯇ ꯑꯗꯨꯝ ꯑꯣꯏꯕꯀꯣ ꯑꯗꯨꯒꯤ ꯑꯩꯅ ꯑꯗꯨꯗꯒꯤ ꯇꯟꯈ꯭ꯔꯕ
ꯇꯧꯕꯅꯦ ꯑꯩꯒꯤꯁꯨ ꯑꯩꯅ ꯌꯥꯝꯅ ꯃꯥꯁꯦ ꯑꯩꯁꯨ ꯑꯩ ꯃꯥꯅ ꯃꯥꯕꯨꯗꯤ ꯑꯩꯅ ꯅꯨꯡꯁꯤꯖꯕ ꯀꯣꯀꯣ
ꯑꯥ
ꯃꯥꯁꯨ ꯑꯩꯉꯣꯟꯗ ꯑꯗꯨ ꯅꯨꯡꯁꯤꯕꯗꯤ ꯅꯨꯡꯁꯤꯗꯦꯗꯤ ꯍꯥꯏꯗꯕ ꯅꯨꯡꯁꯤꯌꯦ ꯅꯨꯡꯁꯤꯌꯦ ꯍꯥꯏꯔꯒ ꯑꯩꯒꯤ ꯃꯅꯤꯡꯗ ꯅꯨꯄꯤ ꯑꯃ ꯀꯣꯏꯔꯝꯕꯅꯤ
ꯑꯣ ꯑꯩꯒꯤꯗꯤ ꯑꯩꯒꯤꯁꯨ ꯁꯨꯃꯥꯏꯅ ꯇꯧꯔꯤ ꯇꯧꯕꯅꯤꯕ ꯀꯣ ꯏꯕꯥꯅꯤꯗꯣ ꯑꯗꯨꯝ ꯅꯨꯡꯁꯤꯅꯔꯒꯗꯤ ꯂꯥꯏꯔꯤꯛꯗꯤ ꯂꯩꯕꯅꯦꯕ
ꯑ
ꯑꯩꯒ ꯅꯨꯡꯁꯤꯅꯅ ꯅꯨꯡꯁꯤꯅ ꯂꯩꯅ ꯂꯩꯅ ꯅꯨꯄꯤ ꯑꯅꯤ ꯑꯍꯨꯝ ꯃꯥꯂꯣ ꯑꯗꯨꯝ ꯁꯥꯟꯅꯔꯒ ꯁꯤꯅꯔꯒ ꯎꯅꯔꯒ ꯁꯨꯃꯥꯏꯅ ꯆꯠ
ꯑꯁ ꯑꯣ
ꯑꯩ ꯁꯥꯎꯕꯗꯣ ꯁꯥꯎꯕꯗꯣ ꯋꯥꯈꯜ ꯅꯨꯡꯉꯥꯏꯇꯕꯗꯀꯣ
ꯇꯧꯕꯅꯦ ꯍꯣꯏ
ꯅꯨꯄꯥꯁꯤꯡꯅꯁꯨ ꯊꯥ ꯊꯥꯗꯕ ꯌꯥꯗ꯭ꯔꯦꯕ
ꯑꯩ ꯑꯗꯨꯒꯤ ꯑꯩꯁꯨ ꯑꯗꯨꯃꯥꯏꯅ ꯇꯧꯕ ꯃꯇꯝꯗ ꯑꯩꯁꯨ ꯁꯥꯎꯅꯤꯡꯕꯒꯤ ꯋꯥ ꯈꯔ ꯐꯖꯗꯕꯁꯨ ꯉ ꯄꯥꯡꯊꯣꯛꯈ꯭ꯔꯦꯕ
ꯍꯣꯏ ꯑꯩꯁꯨ ꯏ ꯀꯥꯔꯗꯤ ꯁꯨꯃꯥꯏꯅ ꯇꯧꯕ ꯍꯥꯏꯕꯗꯤ ꯃꯤꯑꯣꯏꯕ ꯍꯥꯏꯕꯗꯤ ꯄꯔꯐꯦꯛ ꯅꯠꯇꯦꯕꯀꯣ ꯑꯩ ꯁꯣꯏꯕ ꯃꯇꯝ ꯂꯩꯒꯅꯤ ꯃꯥꯁꯨ ꯁꯣꯏꯕ ꯃꯇꯝꯝꯅꯥꯥꯏꯏꯅꯤ ꯑꯗꯨꯕꯨ ꯀꯣꯛ ꯀꯣꯛ ꯊꯣꯛꯄ ꯍꯩꯕ ꯍꯥꯏꯕ ꯇꯥꯔ ꯀꯔꯤ ꯍꯥꯏꯁꯤꯔꯥ ꯀꯣꯛꯄ ꯀꯣꯛꯄꯤꯕ ꯂꯩꯕ ꯑꯃꯗꯣ ꯑꯗꯨꯃꯥꯏꯅ ꯇꯧꯗꯤ ꯇꯧꯕꯤꯕꯅꯤ ꯑꯩꯁꯦ ꯃꯥꯁꯦ ꯁꯨꯃꯥꯏꯅ ꯇꯧꯔꯛꯄꯗ ꯑꯩꯁꯦ ꯑꯅꯤ ꯑꯍꯨꯝ ꯃꯔꯤ ꯃꯉꯥ ꯃꯨꯔꯛꯇꯤ ꯃꯥꯕꯨ ꯀꯣꯛꯄꯤꯈ꯭ꯔꯦꯕꯀꯣ ꯃꯥ ꯁꯨꯃꯥꯏꯅ ꯇꯧꯔꯣꯏ ꯍꯣꯏ ꯍꯣꯏ ꯍꯣꯏ ꯍꯥꯏꯅꯀꯣ ꯑꯩꯁꯨ ꯇꯧ ꯇꯧꯔꯣꯏ ꯑꯁꯤꯅ ꯑꯔꯣꯏꯕ ꯑꯣꯏꯔ꯭ꯔ ꯌꯥꯅ ꯃꯥ ꯁꯨꯃꯥꯏꯅ ꯍꯥꯏꯔꯒ ꯑꯗꯨ ꯃꯇꯣꯗꯁꯨ ꯑꯃꯨꯛꯀ ꯑꯗꯨꯝ ꯈꯪꯗꯣꯛꯂꯛꯄ ꯀꯣ ꯑꯗꯨ ꯑꯩꯁꯨ ꯏ ꯀꯥꯕꯒꯤ ꯌꯥꯗ꯭ꯔꯕ ꯑꯗꯨꯗꯒꯤꯗꯤ ꯁꯨꯛꯌꯥ ꯌꯥꯗ꯭ꯔꯦ ꯅꯨꯄꯥꯕꯨ ꯁꯨꯞ ꯊꯥ ꯊꯥꯖꯗ꯭ꯔꯦ ꯑꯗꯨꯗꯒꯤ
ꯑꯩꯁꯨ ꯑꯗꯨꯒꯤ ꯃꯇꯝ ꯑꯩꯒꯤ ꯀꯩꯅꯣꯗꯣ ꯑꯗꯨꯒꯤ ꯃꯇꯝꯗꯣ
ꯎꯝ
ꯃꯥ ꯃꯥꯅ ꯅꯨꯄꯤ ꯀꯣꯏꯔꯝꯒꯅꯤ ꯍꯥꯏꯕꯁꯦ ꯁꯨꯡꯊꯥ ꯊꯥꯖꯗꯕꯅꯦꯕ ꯑꯗꯨ ꯃꯥ ꯀꯣꯏ ꯂꯩꯔꯝꯃꯦ ꯑꯩꯁꯦ ꯅꯣꯡꯃꯁꯦ ꯁꯥꯎꯅꯤꯡꯃꯟꯗꯅ ꯋꯥ ꯐꯠꯇꯕ ꯈꯔ ꯉꯥꯡꯉꯨꯔꯦꯕꯀꯣ
ꯎꯝ
ꯑꯩꯅ ꯃꯉꯣꯟꯗ ꯑꯃꯨꯛ ꯊꯦꯝꯕꯅꯦ ꯁꯥꯎꯔꯅꯨ ꯑꯩ ꯃꯤꯉꯣꯟꯗ ꯍꯥꯏꯔꯛ ꯑꯩꯁꯦ ꯍꯦꯛꯇ ꯋꯥꯈꯜ ꯅꯨꯡꯉꯥꯏꯗꯕ ꯇꯧꯒꯜꯂꯦꯕ
ꯑ ꯑꯩꯁꯨ ꯁꯨꯃꯥꯏꯅ ꯇꯧꯋꯦ ꯌꯥꯝ ꯊꯤ ꯊꯤꯅ ꯆꯩꯔꯁꯨꯀꯣ ꯆꯩꯕ ꯃꯇꯝꯗꯗꯤ ꯀꯩꯅꯣ ꯇꯧꯋꯦ ꯑꯗꯨꯕꯨ ꯆꯩꯕ ꯂꯣꯏꯔꯒ ꯏ ꯀꯥꯕ ꯐꯥꯕ ꯃꯇꯝꯗꯗꯤ
ꯍꯣꯏ ꯅꯨꯡꯉꯥꯏꯇꯕ
ꯌꯥꯝꯅ ꯍꯥꯏꯕꯤꯈ꯭ꯔꯦꯀꯣ ꯍꯥꯏꯅ ꯑꯗꯨꯝ ꯋꯥꯈꯜ ꯂꯩꯌꯦꯕ
ꯑꯗꯨꯏꯅꯦ ꯑꯩꯅ ꯂꯥꯜꯂꯦ ꯈꯣꯠꯂꯦ ꯍꯥꯏꯅ ꯍꯥꯏꯌꯦꯕꯀꯣ ꯃꯥꯁꯦ ꯑꯩꯅ ꯁꯥꯎꯔꯛꯑꯒ ꯉꯥꯡꯕ ꯋꯥꯗꯣ ꯑꯗꯨꯒꯤ ꯋꯥꯒꯤ ꯃꯥꯁꯦ ꯑꯗꯨꯒꯤ ꯋꯥꯗꯣ ꯃꯥꯒꯤ ꯂꯝꯕꯤ ꯑꯣꯏꯅ ꯄꯤꯈ꯭ꯔꯦꯕ ꯑꯩꯅ
ꯑ ꯑ
ꯄꯤꯔꯦ ꯑꯃ ꯑꯗꯨꯒꯤ ꯂꯝꯕꯤꯗ ꯆꯠꯈ꯭ꯔꯕꯅꯦ ꯍꯥꯏꯕꯗꯤ ꯑꯩꯅ ꯑꯗꯨ ꯆꯥꯏꯌꯦ ꯍꯥꯏꯅ ꯃꯥꯅ ꯑꯗꯨꯒꯤꯗ ꯑꯗꯨꯒꯤ ꯋꯥ ꯉꯥꯡꯗꯣ ꯑꯩ ꯁꯤꯖꯤꯟꯅꯔꯒ ꯇꯧꯕꯗꯣ ꯈꯪꯕ꯭ꯔꯥ
ꯑꯥ ꯑꯥꯥ
ꯈꯪ ꯈꯔꯗꯤ ꯅꯨꯡꯁꯤꯌꯦꯗ ꯑꯩꯗꯤ ꯑꯗꯨꯝ ꯇꯣꯛꯅꯈ꯭ꯔꯦ ꯆꯍꯤ ꯑꯃ ꯃꯈꯥꯏ ꯍꯦꯜꯂꯦꯕ ꯇꯣꯛꯅꯕꯗꯣ ꯑꯗꯨꯕꯨ ꯑꯩꯗꯤ ꯅꯍꯥꯟ ꯅꯨꯡꯉꯥꯏꯇꯕꯒꯤ ꯅꯍꯥꯟꯗꯣ ꯑꯩꯗꯤ ꯃꯤ ꯑꯣꯏꯏꯕ ꯍꯥꯏꯕꯕꯁꯤ ꯑꯗꯨꯝ ꯁꯥꯎꯅꯔꯒ ꯂꯩꯕꯗꯤ ꯅꯨꯡꯉꯥꯏꯇꯦꯅ
ꯍꯣꯏ
ꯍꯥꯟꯅ ꯑꯃꯛ ꯑꯗꯨꯝ ꯃꯦꯁꯦꯁ ꯊꯥꯅꯔꯒ ꯅꯨꯡꯉꯥꯏꯔꯤꯕ꯭ꯔꯣ ꯍꯥꯏꯅ ꯊꯥꯏꯌꯦ ꯑꯗꯣ ꯃꯥ ꯑꯇꯣꯞꯄ ꯅꯨ ꯄꯄꯤ ꯈꯪꯅꯕꯒꯤꯔꯥ ꯈꯣꯠꯄꯒꯤꯔꯗꯤꯪ ꯈꯪꯗꯤ ꯈꯪꯅꯔ ꯂꯩꯕꯅꯦꯕ ꯑꯗꯨ ꯑꯣꯏꯔꯁꯨ ꯈꯨꯝꯁꯨ ꯈꯨꯝꯂꯛꯇꯦ ꯑꯁꯨꯝꯅ ꯁꯨꯝ ꯑꯩꯒꯤ ꯑꯩꯅ ꯊꯥꯕꯗꯣ ꯌꯦꯡꯒ ꯇꯨꯃꯤ ꯏꯟꯅ ꯂꯩꯈ꯭ꯔꯦ
ꯑꯗꯨꯅꯦ